ꯇꯕꯔꯣ
ꯇꯥꯏ
ꯁꯦ ꯀꯅꯥꯒꯤꯅꯣ ꯃꯤꯡ ꯑꯝꯗ ꯂꯩꯌꯦ
ꯑꯇꯣꯞꯄꯅꯦ ꯑꯇꯣꯞꯄ ꯅꯝꯕꯔꯅꯦ
ꯑ
ꯀꯔꯤ ꯌꯦꯟꯖꯥꯡ ꯊꯣꯡꯉꯤꯅꯣ
ꯀꯥꯡꯁꯣꯏ ꯊꯣꯡꯉꯦ ꯍꯥꯏꯕ ꯀꯥꯡꯁꯣꯏ
ꯀꯥꯡꯁꯣꯏ ꯈꯛꯇꯪꯪꯂꯣ
ꯁꯤꯡꯖꯨꯒꯅꯦ ꯁꯨꯗꯣꯏꯕ ꯇꯥꯃꯣ ꯑꯩꯁꯨ ꯀꯩꯅꯣ ꯇꯧꯋꯦ ꯀꯅꯥꯎꯗ ꯂꯅꯦ ꯆꯠꯄꯤꯔꯣ ꯑꯥ ꯄꯣꯡ ꯍꯋꯥꯏꯅꯦ ꯌꯦꯟꯗꯦꯝꯅꯦ ꯃꯤꯃꯤꯅꯦ ꯉꯥꯔꯤꯅꯦ ꯊꯨꯝꯅꯦ ꯃꯣꯔꯣꯛꯅꯦ
ꯑꯁ ꯍꯥꯎꯔꯅꯤꯍ ꯂꯣꯏꯔꯕꯣ
ꯆꯥꯛ ꯂꯣꯏꯔꯦ ꯃꯣꯔꯣꯛꯇꯣ ꯂꯩꯔꯝ ꯃꯣꯔꯣꯛꯇꯣ ꯂꯩꯇꯕ ꯑꯗꯨꯒꯤ ꯆꯦꯞꯗꯩ ꯂꯩꯔꯛꯑꯣ ꯇꯞꯈꯤꯕꯅꯦꯕ ꯑꯗꯨ ꯍꯜꯂꯛꯇ꯭ꯔꯤꯕꯒꯤ ꯉꯥꯏꯔꯤ ꯌꯦꯁ ꯎꯝ ꯃꯤ ꯏꯟꯖꯥꯡ ꯍꯥꯞꯄꯒ ꯆꯥꯔꯤꯖꯤ ꯌꯦꯡ ꯊꯣꯛꯑꯒ ꯎꯝ
ꯉꯥꯏ ꯉꯝꯗ꯭ꯔꯦꯕ ꯅꯠꯇ꯭ꯔꯣ
ꯃꯥꯅꯦ ꯆꯥꯛ ꯂꯥꯝꯃꯦ ꯍꯥꯏꯕ
ꯀꯅꯥꯅ ꯃꯥꯡꯗꯨꯗ ꯊꯝꯃꯒ ꯆꯥꯅꯤꯡꯉ ꯍꯥꯎꯅꯤꯌꯦ
ꯑꯣ
ꯃꯥꯈꯤ ꯅꯪ ꯍꯌꯦꯡ ꯄꯨꯡ ꯀꯌꯥ ꯂꯥꯛꯇꯣꯏꯅꯣ
ꯍꯌꯦꯡꯁꯦ ꯑꯦ ꯅꯨꯡꯗꯥꯡ ꯋꯥꯏꯔꯝꯗ ꯂꯥꯛꯀꯦ ꯀꯩꯅꯣ ꯅꯨꯡꯗꯥꯡ ꯋꯥꯏꯔꯝꯗ ꯅꯨꯡꯊꯤꯜ ꯍꯥꯏ ꯍꯣꯏ ꯌꯥꯝ ꯅꯨꯡꯗꯥꯡ ꯋꯥꯏꯔꯝ ꯅꯠꯇ꯭ꯔꯁꯨ ꯅꯨꯡꯊꯤꯟꯗ ꯂꯥꯛꯑꯣ ꯃꯤ
ꯈ‌ꯣꯏ ꯃꯁꯦꯞ ꯃꯣꯏ ꯕꯦꯕꯤ ꯂꯥꯛꯇꯣꯏꯔꯥ ꯈꯪꯗꯦ ꯑꯗꯨꯃꯥꯏꯅ ꯄ꯭ꯂꯥꯟ ꯇꯧꯈꯤꯕꯅꯦ
ꯑꯩꯗꯤ ꯃꯅꯨꯡꯗꯁꯨ ꯌꯥꯔꯣꯏꯕ ꯆꯪꯕ ꯆꯪ
ꯑ ꯑꯗꯨꯝ ꯌꯦꯡꯕꯩ ꯋꯥꯅꯤꯍꯦ ꯈꯔ ꯗ꯭ꯔꯦꯁ ꯁꯦꯠꯂ ꯂꯥꯛꯄꯩ ꯋꯥꯅꯤ꯫
ꯆꯨꯝꯃꯦ ꯆꯨꯝꯃꯦ ꯑꯗꯨ ꯌꯦꯡꯕꯩ ꯋꯥꯅꯦ꯫ ꯌꯦꯁ ꯃꯦꯝ꯫
ꯅꯪ ꯀꯩꯗꯧꯏꯅꯣ꯫
ꯀꯩꯁꯨ ꯇꯧꯗꯦ ꯆꯠꯄ꯫
ꯆꯥꯛ ꯊꯣꯡꯉꯔꯣꯏꯗ꯭ꯔꯣ꯫
ꯆꯥꯛ ꯊꯣꯡꯉꯦ ꯆꯥꯛ ꯍꯥꯏꯗꯤ ꯉꯁꯥꯏꯒꯤ ꯇꯧꯔꯒ ꯇꯧꯔ‌ꯦ
ꯎꯝ ꯉꯥꯏꯈꯨꯌꯪ ꯑ ꯀꯥꯏꯗ ꯀꯛꯒꯦ ꯉꯁꯥꯏ ꯅꯪ ꯅꯁꯝꯗꯣ
ꯀꯩꯅꯣꯗ ꯑꯩꯈꯣꯏ ꯃꯅꯥꯛꯇ ꯀꯛꯑꯦ ꯑꯩ ꯍꯥꯟꯅ ꯀꯛꯐꯝꯗꯣ
ꯅꯠꯇꯦ ꯑꯗꯨ ꯅꯠꯇꯦ ꯁꯣꯝ ꯅꯥꯀꯟꯗ ꯑꯃ ꯑꯥ ꯃꯃꯤꯡꯗꯨ ꯀꯩꯅꯣꯝ ꯍꯥꯏꯕꯅꯤꯅꯦ ꯅꯨ ꯎꯝ ꯅꯨꯄꯥ ꯈꯛꯀꯤ ꯀꯛꯐꯝꯅꯦꯕ ꯕꯣꯏꯀꯠ
ꯅꯪ ꯅꯨꯄꯥꯒꯤꯗ ꯀꯛ ꯎꯔꯤꯔꯕ
ꯍꯣꯏ ꯑꯗꯨꯗ ꯑꯗꯨꯝ ꯀꯛꯑꯦ ꯑꯩ ꯃꯃꯥꯡꯁꯨ ꯑꯗꯨꯗ ꯀꯛꯑꯦꯕꯀꯣ ꯑꯩ ꯃꯅꯤꯡ ꯇꯥꯈꯠ ꯑꯗꯣ ꯑꯗꯨꯗ ꯑꯗꯨꯝ ꯇꯧꯋꯦꯕ ꯃꯣꯏꯅ ꯅꯨꯡꯉꯥꯏꯌꯦꯕ ꯍꯥꯏꯗꯤ꯫ ꯍꯥꯟꯅ ꯃꯑꯣꯡꯗꯨꯁꯨ ꯑꯗꯨꯝ ꯃꯤ ꯃꯁꯛꯇꯨ ꯈꯪꯅꯕꯝꯅꯤꯅꯅꯦ꯫ ꯈꯪꯅ ꯑꯗꯨꯝ ꯐꯖꯅ ꯌꯥꯝ ꯅꯥꯟꯅ ꯀꯛꯑꯦꯕ꯫ ꯑꯗꯨꯒꯤ ꯅꯨꯡꯉꯥꯏ꯫ ꯀꯛꯑꯦ ꯉꯁꯥꯏ ꯀꯅꯥ꯫
ꯑꯃ ꯉꯁꯥꯏꯒꯤꯗꯣ ꯉꯁꯥꯏꯒꯤ ꯑꯃꯗꯣ ꯑꯗꯨꯒꯤ ꯄꯩꯁꯥ ꯊꯧꯕ ꯑꯩꯅ꯫ ꯉꯔꯥꯡꯗꯒꯤꯖꯨ꯫ ꯉꯔꯥꯡꯗꯒꯤꯖꯨ ꯍꯥꯏꯔꯦ ꯑꯗꯨꯒꯅꯦ ꯑꯁ ꯂꯩꯇ꯭ꯔꯤ ꯀꯥꯏꯅ ꯌꯥꯝ ꯌꯥꯡꯅ ꯍꯥꯏ ꯍꯥꯏꯕ꯫
ꯑꯗꯨ ꯀꯩꯒꯤꯅꯣ ꯐꯔꯛ ꯌꯥꯝ ꯇꯥꯏꯉꯣ꯫
ꯀꯣꯛꯇꯣ ꯀꯩꯅꯣꯝ ꯇꯧꯗ꯭ꯔꯣ ꯑꯩ ꯀꯩꯅꯣꯝꯁꯨ ꯍꯥꯏꯅꯤꯡꯉꯦꯕꯀꯣ ꯅꯉꯣꯟꯗ ꯑꯩꯈꯣꯏꯅ ꯑ ꯏꯖꯠ꯫ ꯇꯧꯕ ꯌꯥꯕ ꯌꯥꯗꯕ ꯃꯤꯖꯨ ꯂꯩꯗꯅ꯫ ꯍꯥꯏꯗꯤ ꯑꯩꯅ ꯅꯉꯣꯟꯗꯒꯤ ꯄꯩꯁꯥ ꯂꯧꯕꯗ ꯅꯪ ꯑꯩꯉꯣꯟꯗ ꯊꯧꯔꯛ ꯉꯝꯒꯗ꯭ꯔꯣ꯫
ꯑꯣꯏ ꯑꯩꯅ ꯍꯥꯏꯅꯤꯡꯉꯤꯗꯤ ꯅꯪ ꯄꯩꯁꯥ ꯃꯠꯀꯅꯤ ꯍꯥꯏꯕ ꯅꯠꯇꯕ꯫ ꯐꯖꯅ ꯄꯤꯕ ꯃꯤꯗꯗꯤ ꯈꯨꯗꯝ ꯑꯣꯏꯅ ꯑꯃꯗꯣ ꯉꯁꯤ ꯄꯤꯔꯛꯄ ꯑꯃꯗꯣ ꯑꯗꯨꯗ ꯗꯤ ꯑꯩꯈꯣꯏ ꯀꯩꯁꯨ ꯍꯥꯏꯗꯦꯗꯅ ꯃꯤ ꯑꯍꯣꯏ꯫ ꯑꯩꯈꯣꯏ ꯑꯃꯨꯛꯇꯪ ꯆꯥ ꯍꯥꯏꯗꯤ ꯑꯃꯨꯛ ꯀꯨꯝꯕꯒ ꯁꯣꯏꯕ ꯌꯥꯎ ꯇꯥꯔꯁꯨ ꯀꯩꯁꯨ ꯇꯧꯗꯦꯕ ꯃꯤꯗꯣ ꯃ ꯁꯥꯒꯤ ꯃꯊꯪ ꯑꯩꯕꯨ ꯅꯤꯡꯕꯨ ꯅꯤꯡꯖꯪꯗꯦ ꯑꯗꯨꯝ ꯇꯧꯔꯛꯏꯗꯣ ꯑꯗꯣ ꯃꯣꯏꯗꯤꯅꯦ꯫ ꯍꯧꯖꯤꯛꯀꯤꯗꯤꯗꯨꯗꯤ ꯌꯥꯔꯣꯏꯗꯕꯅꯦꯕ ꯑꯗꯨꯅ ꯃꯣꯏꯗꯤ ꯌꯥ ꯍꯥꯏꯔꯛ꯫ ꯇꯔꯦ ꯍꯥꯏꯇꯥꯔꯗꯤ ꯑꯗꯨꯝ ꯀꯩꯝ ꯍꯥꯏꯗꯕꯤ ꯂꯩꯒꯤꯗꯣꯏꯅꯦꯕ ꯈꯪꯕ꯭ꯔꯥ
ꯍꯣꯏ
ꯑꯗꯨꯅ ꯍꯥꯏꯍꯟꯅꯤꯡꯉꯦꯕ ꯁꯨꯝ ꯌꯥꯝꯖꯟꯒ꯭ꯔꯗꯤ ꯌꯨꯝ ꯌꯥꯝꯖꯟꯒ꯭ꯔꯗꯤ ꯕꯦꯔꯥ ꯀꯥꯔꯛꯇꯣꯏꯅꯤ ꯄꯤꯔꯛꯇꯕꯒꯤ ꯆꯥꯟꯁꯇꯣ ꯋꯥꯡꯉꯛ ꯇꯣꯏꯅꯦꯕ ꯑꯗꯨꯒꯤ ꯁꯨꯝ ꯑꯩꯅ ꯅꯪꯗꯣ ꯍꯥꯏꯍꯟꯅꯤꯡꯉꯦ ꯍꯥꯏꯕ ꯐꯅꯌꯥꯝ ꯌꯥꯝꯃꯦ ꯌꯦꯡꯉꯨꯅꯦ ꯍꯨꯝ ꯁꯥꯎꯅꯤꯡꯉꯦ ꯅꯪꯁꯨ ꯁꯨꯡꯉꯥꯏ ꯍꯥꯏꯗꯕꯒꯤ
ꯍꯥꯏꯒꯦ ꯍꯥꯏꯒꯦ
ꯎꯝ ꯍꯌꯦꯡꯗꯤ ꯑꯩꯈꯣꯏ ꯀꯦꯊꯔꯒ ꯂꯥꯛꯄ ꯇꯥꯔꯦ
ꯐꯖꯅ ꯀꯦꯠꯊꯔꯛꯀꯗꯕ ꯑꯩꯅ ꯁꯪꯕꯤꯗꯣꯏꯅꯦ
ꯅꯩꯅ ꯑꯩꯈꯣꯏꯒꯤ ꯅꯨꯄꯥ ꯑꯣꯏꯗꯧꯕ ꯎꯝ ꯄꯛꯇꯦ ꯅꯪꯅꯦ ꯋꯥꯗꯣꯏꯁꯦ ꯁꯦꯟꯅꯕ ꯅꯪꯅꯤꯁꯦꯟꯅ ꯋꯥꯗꫭꯏꯖꯦ
ꯑꯩꯗꯤ ꯀꯩꯒꯤ
ꯀꯃꯥꯏꯅ ꯋꯥꯔꯣꯏꯗꯣꯏꯅꯣ ꯅ ꯃꯤꯠꯅꯅ ꯆꯣꯏꯈꯠꯂꯛꯗꯤ ꯀꯃꯥꯏꯅ ꯇꯧꯅꯤ ꯃꯤꯅ ꯅꫭꯟꯗ ꯉꯥꯎꯁꯤꯜꯂꯛꯑꯗꯤ ꯀꯃꯥꯏ ꯇꯧꯅꯤ
ꯀꯔꯤꯔꯣꯅꯦ ꯑꯩꯅ ꯁꯣꯝꯗ ꯅꯣꯏ ꯁꯦꯟꯅꯕ ꯆꯠꯀꯦ ꯍꯥꯏꯔꯒ ꯁꯦꯔꯥꯟ ꯇꯨꯔꯥꯟ
ꯑꯁꯤ ꯌꯦꯡꯉꯣ ꯑꯁꯤ ꯌꯦꯡꯉꯣ ꯇꯧꯔꯛꯑꯗꯤ ꯅꯪ ꯁꯦꯟꯅꯕ ꯋꯥꯅꯤꯕꯣ ꯍꯌꯦꯡ ꯐꯖꯕꯤ ꯃꯌꯥꯝ ꯂꯥꯛꯑꯗꯣꯏꯅꯦ ꯅꯪꯅꯦ ꯅꯨꯃꯤꯠ ꯉꯥꯎꯒꯤꯗꯣꯏꯁꯦ ꯑꯩꯈꯣꯏ ꯑꯅꯤ ꯂꯩ ꯍꯥꯏꯕ ꯀꯥꯎꯒꯤꯗꯣꯏꯁꯦ
ꯅꫭꯛꯅꯤꯡꯉꯦ
ꯎꯝ ꯅꯪ ꯀꯣ ꯍꯝ ꯍꯌꯦꯡ ꯍꯦꯛ ꯅꯨꯃꯤꯠꯇꯣ ꯉꯥꯎꯔꯛꯄꯗ ꯈꯪꯒꯗꯕꯅꯤ ꯑꯩ ꯐꯣꯝ ꯊꯥꯖꯤꯟꯗꯣꯏꯅꯦ ꯔꯤꯜꯁꯇ ꯍꯧꯖꯤꯛ ꯆꯥꯛ ꯑꯩꯈꯣꯏ ꯆꯥꯛ ꯆꯥꯔꯅꯤ ꯅꯣꯏꯗꯤ ꯗꯥꯏꯇꯤꯡ ꯇꯧꯕꯅꯤꯅ ꯆꯥꯔꯣꯏꯗꯣꯏ ꯑꯣꯏꯔꯝꯅꯤ
ꯆꯥꯔꯦ ꯉꯁꯤꯗꯤ ꯑꯩꯗꯤ ꯈꯤꯇꯪꯗꯤ ꯆꯥꯁꯤꯔꯅꯗꯤ ꯈꯜꯂꯤ ꯆꯥꯗꯤ ꯆꯥꯗ꯭ꯔꯤ ꯑꯩꯅ ꯍꯛꯆꯥꯡꯗꯣ ꯈꯤꯇꯪ ꯆꯥꯅꯤꯡꯕ
ꯍꯛꯆꯥꯡ ꯈꯤꯇꯪ ꯆꯥꯅꯤꯡꯕ ꯍꯥꯏꯗꯤ ꯀꯩꯅꯣ
ꯍꯛꯆꯥꯡꯖꯤꯒꯤ ꯈꯜꯂꯒ ꯉꯁꯤꯗꯣ ꯋꯥꯁꯨ ꯋꯥꯏꯑꯦꯕ ꯈꯪꯕ꯭ꯔꯥ
ꯎꯝ
ꯑꯩ ꯂꯥꯏꯟꯗꯒ ꯂꯥꯛꯑꯦ ꯋꯥꯏꯌꯦꯕ ꯉꯁꯤꯗꯣ
ꯃꯍꯦ ꯉꯁꯥꯏ ꯊꯤꯜꯂꯝꯗ꯭ꯔꯣ ꯃꯥꯅ
ꯍꯥꯏꯗꯤ ꯀꯩꯅꯣ ꯇꯧꯔꯒ ꯑꯃꯨꯛ ꯈꯪꯗꯦ ꯉꯁꯤꯗꯣ ꯑꯩꯅ ꯍꯥꯏꯔ ꯑꯩ ꯑꯍꯥꯟꯕꯒ ꯑꯣꯏꯕ ꯑꯍꯥꯟꯕ ꯅꯨꯃꯤꯠꯀ ꯑꯣꯏꯕꯒꯅ ꯋꯥꯏꯑꯦꯕ ꯃꯈꯦ ꯁꯤꯗꯒꯤꯒ ꯊꯤꯜꯂꯝꯃꯦꯕ ꯊꯤꯟꯕꯩꯗꯤ ꯊꯤꯜꯂꯝꯃꯦꯕꯀꯣ
ꯎꯝ
ꯑꯗꯨꯏꯁꯨ ꯏꯁꯥꯗ ꯈꯪꯗꯦ ꯉꯁꯥꯏ ꯉꯁꯥꯏ ꯂꯥꯛꯄꯗꯩ ꯍꯧꯅ ꯋꯥꯈ꯭ꯔꯕꯅꯦꯕ ꯑꯩꯗꯣ
ꯎꯝ ꯍꯣꯏꯅꯦ ꯑꯗꯨꯕꯨꯗꯤ
ꯅꯨꯡꯁꯥꯅꯕ ꯁꯥꯕꯒ ꯋꯥꯕꯗꯨꯗ ꯑꯩꯅ ꯌꯨꯝ ꯌꯧꯔꯀꯥꯟꯗꯗꯤ ꯑꯁ ꯂꯣꯏꯔꯦ ꯐꯠꯗꯔꯥꯛ ꯑꯗꯨꯝ ꯇꯥꯔꯦ
ꯎꯝ ꯅꯪ ꯉꯁꯥꯏꯗꯒꯤ ꯇꯨꯝꯃꯤ ꯅꯠꯇ꯭ꯔꯣ
ꯍꯣꯏ ꯇꯨꯝꯃꯤꯅꯦ
ꯀꯩ ꯌꯦꯟꯖꯥꯡ ꯆꯧ ꯊꯣꯡꯒꯦꯅꯣ ꯍꯧꯖꯤꯛ
ꯎꯝ ꯍꯧꯖꯤꯛꯁꯤ ꯑꯍꯥꯎꯕ ꯇꯧꯗꯧꯕ꯭ꯔꯥ ꯈꯪꯗꯦ ꯑꯩꯈꯣꯏ ꯃꯈꯣꯏ ꯃꯣꯏ ꯀꯩꯅꯣ ꯆꯥꯛ ꯄ꯭ꯔꯣꯒꯥꯝ ꯆꯠꯈꯤꯕꯀꯣ ꯑꯗꯨ ꯍꯜꯂꯛꯄꯗ ꯑ ꯀꯩꯅꯣꯗ ꯁꯣꯝ ꯀꯣꯅꯨꯡ ꯃꯃꯥꯡ ꯑꯁꯣꯝꯗ
ꯑꯣ ꯅꯨꯡꯗꯥꯡ
ꯍꯣꯏ ꯑꯗꯣ ꯑꯍꯥꯎꯕ ꯄꯣꯔꯛꯇꯧ ꯃꯥꯟꯕ
ꯑꯦ ꯍꯧꯖꯤꯛ ꯅꯨꯡꯗꯥꯡ ꯆꯥꯕ ꯆꯠꯈꯤ ꯆꯠꯈꯤꯅ ꯇꯣ ꯅꯨꯡꯗꯥꯡ
ꯍꯣꯏ ꯑ ꯅꯨꯃꯤꯗꯥꯡ ꯍꯥꯏꯔꯗꯤ ꯄꯨꯡ ꯑ ꯇꯔꯨꯛ ꯑꯋꯥꯏ ꯇꯔꯨꯛ ꯇꯥꯔꯛꯇ꯭ꯔꯤꯉꯩꯗ ꯇꯔꯨꯛ ꯑꯗꯨꯋꯥꯏꯗ ꯆꯥꯕꯒꯤꯅꯦꯕ
ꯑꯣ ꯍꯧꯖꯤꯛ ꯄꯨꯡ ꯀꯌꯥ ꯇꯥꯔꯒꯦ
ꯍꯧꯖꯤꯛ ꯄꯨꯡ ꯇꯔꯦꯠ ꯇꯥꯗꯣꯔꯦ
ꯎꯝ
ꯑꯗꯨꯅ ꯃꯣꯏ ꯄꯣꯔꯛꯄꯗꯨꯗ ꯑꯍꯥꯎꯕ ꯌꯥꯎꯔꯛꯀꯅꯤ ꯍꯥꯏꯕꯒꯤ ꯑꯁꯥꯗ ꯉꯥꯏꯔꯤ
ꯎꯝ ꯐꯔꯦ ꯐꯔꯦ ꯅꯪ ꯑꯗꯨꯕꯨ ꯉꯥꯏꯔꯗꯤ ꯍꯣꯔ ꯄꯨꯔꯛꯇ꯭ꯔꯗꯤ
ꯍꯝꯦ
ꯉ ꯉꯔꯒ
ꯆꯥ ꯍꯦꯅꯦ ꯑꯗꯨꯑꯣ ꯑꯣꯏꯗꯤ ꯑꯩꯅ ꯄꯣꯔꯛꯀꯅꯤ ꯈꯜꯂꯒ ꯑꯁꯨꯛ ꯌꯥꯝ ꯅꯁꯥ ꯆꯥꯎꯅ ꯉꯥꯏꯔ ꯀꯔꯤꯝ ꯄꯣꯔꯔꯛꯇ꯭ꯔꯗꯤ ꯏ ꯆꯥꯔꯣꯏ
ꯍꯌꯦꯡ ꯀꯩꯝ ꯑꯩꯈꯣꯏꯗꯣ ꯑꯗꯨꯝ ꯄꯨꯀꯩꯝ ꯄꯨꯔꯛꯇ꯭ꯔꯁꯨ ꯌꯥꯅꯤꯅꯀꯣ
ꯀꯔꯤꯝ ꯄꯨꯔꯛꯇ꯭ꯔꯁꯨ ꯌꯥꯅꯤꯍꯦ ꯀꯔꯤꯕꯨ ꯄꯨꯗꯣ ꯑꯩꯈꯣꯏ ꯂꯥꯏꯕꯨꯡ ꯆꯪꯉꯒ ꯈꯨꯔꯨꯝꯗꯧꯁꯨ ꯅꯠꯇꯕꯗꯨꯕꯨ
ꯎꯝ ꯑꯗꯨꯅꯦꯕ ꯑꯗꯨꯝ ꯌꯦꯡꯕꯩ ꯋꯥꯅꯦꯕꯀꯣ ꯎꯝ
ꯌꯦꯡꯁꯤ ꯍꯥꯏꯕꯅꯦꯗ
ꯏꯕꯨꯡꯁꯕ
ꯁ ꯌꯥꯝ ꯍꯥꯏꯦꯛꯀ
ꯍꯥꯝ
ꯏꯁꯩꯒꯤꯌꯥꯃ ꯍꯥꯏꯩꯌꯦꯕ
ꯑꯁ ꯅꯪꯕꯨ ꯀꯩꯅꯣ ꯑꯝꯇ ꯈꯪꯅꯗ꯭ꯔꯤꯕꯒꯤ ꯇꯥꯏꯞꯇ ꯑꯩ ꯁꯩ ꯍꯩ ꯍꯩ ꯇꯦ ꯅꯪ ꯑꯗꯨꯝ ꯈꯪꯉ ꯑꯗꯨꯕꯨ ꯀꯔꯤꯅꯣ ꯍꯥꯏ
ꯆ ꯆꯝ ꯀ ꯊꯣꯛꯀꯤ
ꯂꯩ ꯄꯣꯔꯛꯑꯕ꯭ꯔꯣ ꯃꯣꯔꯣꯛ ꯞ ꯃꯣꯔꯣꯛ ꯇꯞꯈꯤꯤ ꯍꯥꯏꯕ ꯄꯣꯔꯛꯑꯕ꯭ꯔꯣ
ꯥꯟ ꯀꯩꯅꯣ ꯃꯣꯏ ꯃꯣꯏ ꯃꯃꯥꯟꯅꯕꯤꯅ ꯄꯨꯔꯛꯑꯦ ꯄꯤꯔꯝꯃꯦ
ꯆꯗꯔꯕ꯭ꯔꯣ
ꯁꯦꯝ ꯁꯥꯔꯤꯌꯦ ꯅꯪꯁꯨ ꯅꯣꯡꯃꯗꯤ ꯉꯟꯅ ꯂꯥꯛꯑ ꯆꯥꯕꯗꯤ ꯌꯥꯕꯅꯦꯀꯣ
ꯆꯁꯦ ꯑꯁ ꯑꯁꯦꯡꯕꯅꯍꯦ ꯀꯨꯏꯔꯦ ꯀꯨꯏꯔꯦ ꯑꯁꯦꯡꯕ ꯍꯥꯏꯗꯧꯅꯦ ꯀꯨꯏꯔꯦ
ꯑꯗꯨꯅꯦ
ꯍꯌꯦꯡꯇ ꯂꯧꯊꯣꯛ꯭ꯔꯗꯤ ꯌꯥꯔꯣꯏꯌꯦ
ꯍꯥꯎꯗ꯭ꯔꯤꯌꯦꯦ
ꯑ ꯑꯦꯝꯕꯨꯂꯦꯟꯁ ꯃꯈꯣꯟ ꯃꯌꯥꯝꯅꯦꯅ ꯃꯔꯣ ꯑꯃ
ꯀꯩꯗꯧꯔꯒꯦ ꯏꯔꯥꯡ ꯊꯣꯏꯔꯛ ꯑꯃ ꯍꯧꯔꯒ
ꯎꯝ ꯑꯗꯨꯒꯨꯝꯕꯕꯨꯗꯤ ꯈꯔ ꯂꯩꯇꯦ ꯃꯥ ꯑꯗꯨꯝ ꯃꯅꯥꯛ ꯅꯛꯄꯅꯤꯅ ꯃꯈꯣꯟꯗꯣ
ꯎꯝ ꯃꯈ ꯃꯤꯃꯤꯗꯣ ꯂꯨꯄꯥ ꯀꯨꯟꯒꯤ ꯑꯍꯨꯝ ꯇꯧꯔꯛꯑꯦꯕ
ꯀꯩꯒ ꯑꯣ ꯍꯧꯖꯤꯛ ꯀꯩꯅꯣ ꯂꯩꯕ ꯌꯧꯔꯝꯒꯅꯤ ꯎꯝ ꯎꯝ ꯍꯧꯖꯤꯛ ꯂꯝꯕꯤ ꯀꯩꯀꯥ ꯂꯣꯏ ꯊꯤꯡꯕꯗꯣ
ꯎꯝ
ꯑꯗꯨꯒꯤ ꯄꯨꯁꯤꯜꯂꯛꯄ ꯌꯥꯔꯝꯃꯔꯣꯏꯌꯦ
ꯍꯣꯏ ꯑꯗꯨꯃꯥꯏ ꯅꯍꯥꯟꯁꯨ ꯌꯥꯎꯗꯤ ꯉꯁꯤꯗꯤ ꯌꯥꯎꯔꯝꯃꯦ
ꯎꯝ ꯏ ꯑꯣꯔ ꯑꯃ
ꯎꯝ ꯈꯪꯗꯦ ꯈꯪꯗꯦ ꯋꯥꯔꯦ ꯍꯤꯡꯕꯁꯦ ꯋꯥꯔꯔꯣꯏ
ꯑꯩꯈꯣꯏꯁꯦ ꯑꯗꯨꯝ ꯌꯥꯅ ꯌꯥꯅꯕ ꯑꯗꯨꯝ ꯂꯩꯀꯣ
ꯑꯗꯨꯅꯦ
ꯇꯥꯏꯝ ꯊꯣꯛꯇꯕꯩꯗ ꯑꯇ
ꯐꯠꯇꯤ ꯐꯠꯇ꯭ꯔꯒꯅꯤ
ꯃꯣꯏ ꯑꯗꯨꯝ ꯁꯥꯟꯅ ꯂꯩ
ꯅꯪꯗꯣ ꯍꯨ ꯍꯨꯒꯥꯥꯃꯦ
ꯀꯂꯤꯕ
ꯍꯨ ꯍꯨ ꯀꯥ ꯃ
ꯐꯔꯕꯣ
ꯐꯂ
ꯑꯣ ꯑ ꯅꯣꯡ ꯆꯨꯗꯧ ꯃꯥꯜꯂꯦꯕ ꯃꯈ ꯃꯥꯟꯗ꯭ꯔꯥ
ꯐꯪꯗꯦꯕꯣ ꯍꯌꯦꯡꯁꯦ ꯆꯨꯕꯤꯗ꯭ꯔꯗꯤ ꯐꯅꯤ ꯉꯁꯤ ꯅꯨꯡꯁꯥ ꯌꯥꯝ ꯁꯥꯏꯅ
ꯑꯁꯤꯗꯤ ꯁꯥꯏꯌꯦ ꯑꯗꯣ ꯍꯧꯖꯤꯛꯇꯣ ꯁꯥꯒꯠꯂꯒꯝ ꯆꯥꯛꯅꯕꯩ ꯇꯥꯏꯞꯇ ꯑꯃ ꯇꯧꯕ ꯅꯣꯡ ꯆꯨꯗꯧ ꯃꯥꯟꯕ ꯀꯦꯇꯔꯒꯥ ꯂꯛ ꯎ ꯀꯣ ꯍꯌꯦꯡ
ꯀꯦꯔꯣꯏ ꯗ ꯀꯦ ꯕꯥ ꯁꯦ ꯇꯥ
ꯀ ꯀ ꯏ ꯀꯦꯊꯔ ꯂꯥꯛꯑꯣ ꯍꯥꯏꯔꯒ ꯀꯔꯤꯅꯣ
ꯀꯕꯁꯦ ꯊꯤꯦ
ꯀꯦ ꯇꯕꯤꯂ ꯑꯗꯗꯤꯦ
ꯅꯪ ꯑꯩꯅ ꯅꯍꯥꯟꯗꯩꯕ ꯐꯥꯎꯟꯗꯦꯁꯟꯗꯣ ꯄꯥꯝꯗꯤ ꯄꯥꯝꯃꯦ ꯑꯗꯨꯝꯕ
ꯀꯔꯝꯕ
ꯃꯣꯏꯗ ꯄꯔꯥ ꯁꯛꯄꯩꯗ ꯃꯣꯏꯅ ꯁꯤꯖꯤꯟꯅꯕꯗꯣ ꯑꯃ ꯃꯥꯔꯁꯀꯤꯗꯣ ꯑꯣꯏꯁꯨ ꯂꯩꯒꯦ ꯇꯧꯕꯅꯦ ꯑꯗꯨꯗ
ꯑ ꯑꯣ ꯑꯣ ꯑꯣ ꯃꯥꯔꯁꯀꯤꯗꯣ ꯅꯨꯡꯉꯥꯏꯕꯅꯦ ꯑꯗꯨꯗꯣ
ꯎꯝ ꯑꯗꯨꯒ
ꯇꯞ ꯇꯞ ꯅꯞꯄꯅꯦꯕ
ꯎꯝ ꯁꯦꯠ ꯅꯝꯕꯔꯗꯣ ꯀꯌꯥꯅꯣ ꯐꯣꯔꯗ ꯀꯌꯥꯅꯣꯝꯗꯤ ꯑꯣꯏꯕꯅꯦ
ꯌꯦꯪꯕꯤꯔꯛ ꯀꯦꯅꯦ ꯑꯗꯨꯏ ꯗ
ꯎ ꯑꯗꯨꯒꯥ ꯀꯌꯥ ꯍꯣꯏ ꯑꯗꯨꯗꯤ ꯊꯝꯃꯒꯦ
ꯍ ꯍꯣ ꯍꯣꯏ
ꯎꯝ ꯎꯝ ꯎꯝ ꯆꯥꯛꯇꯣꯛꯑ ꯇꯧꯔꯛꯀꯦ ꯎꯝ ꯁꯃꯦꯀ
ꯍꯣꯏ